ꯍꯥꯏꯗꯤ ꯀꯔꯤ ꯍꯥꯏꯕꯅꯣ ꯑꯗꯨ ꯃꯩꯇꯩꯂꯣꯟꯗ ꯑꯦꯛꯁꯄ꯭ꯂꯦꯟ ꯇꯧꯔꯛꯑꯣꯕ ꯃꯩꯇꯩꯂꯣꯟꯗ ꯍꯥꯏꯔꯛꯑꯣꯕ ꯏꯐꯦꯛꯇꯤꯚ ꯍꯥꯏꯗꯤ ꯀꯔꯤ ꯍꯥꯏꯕꯅꯣ ꯏꯐꯤꯁꯦꯟ ꯍꯥꯏꯗꯤ ꯀꯔꯤ ꯍꯥꯏꯕꯅꯣ ꯄ꯭ꯔꯗꯛꯇꯤꯞ ꯍꯥꯏꯗꯤ ꯀꯔꯤ ꯍꯥꯏꯕꯅꯣ ꯑꯩ ꯚꯥꯞ ꯇꯥꯗ꯭ꯔꯦ ꯋꯥꯍꯩꯁꯤ ꯂꯣꯏ ꯃꯥꯟꯅꯕꯅꯤꯅ ꯑ
ꯄ꯭ꯔꯗꯛꯇꯤꯞꯒ ꯏꯐꯤꯁꯦꯟ ꯏꯐꯦꯛꯇ ꯇꯤꯚ ꯌꯥꯝ ꯈꯦꯠꯅꯩꯗꯥ ꯕꯥꯢ
ꯃꯩꯇꯩꯂꯣꯟꯗ ꯍꯥꯏꯔꯛꯑꯣ ꯏꯪꯂꯤꯁꯇ ꯍꯥꯏꯅꯨ ꯉꯥꯡꯅꯨ ꯃꯩꯇꯩꯂꯣꯟꯗ ꯍꯥꯏꯔꯛꯑꯣꯕ ꯃꯥꯒꯤ ꯃꯤꯅꯤꯡꯗꯣ ꯑꯥꯔꯊꯥꯗꯣ ꯃꯩꯇꯩꯂꯣꯟꯗ ꯍꯥꯏꯔꯛꯑꯣꯕ ꯃꯥꯒꯤ ꯑꯥꯔꯊꯥꯗꯣ ꯃꯥꯒꯤ ꯋꯥꯍꯟꯊꯣꯛꯇꯨ ꯍꯥꯏꯇꯥꯔꯦꯀꯣ
ꯏꯐꯦꯛꯇꯤꯞ ꯍꯥꯏꯔꯗꯤꯀꯣ ꯀꯩꯅꯣ ꯊꯕꯛ ꯑꯃ ꯇꯧꯕꯗ ꯊꯨꯅ ꯂꯣꯏꯁꯤꯟꯕ ꯄ꯭ꯔꯗꯛꯁꯟ ꯀꯣꯁ ꯇꯥꯏꯝ ꯑꯗꯨ ꯑꯗ ꯈꯪꯗꯦ ꯂꯦꯕꯔ ꯀꯌꯥ ꯆꯪꯉꯤ ꯑꯗꯨ ꯑꯗꯥ ꯑꯗꯨ ꯈꯟꯗꯕꯤꯗ ꯊꯕꯛꯄꯨ ꯂꯣꯏꯁꯤꯜꯂꯗꯤ ꯃꯇꯝꯗ ꯊꯨꯅ ꯂꯣꯏꯁꯤꯟꯕ ꯑꯗꯨꯗꯅꯤ ꯕꯦꯁꯣꯟ ꯕꯤꯖꯤꯅꯦꯁ ꯍꯥꯏꯔꯒꯗꯤ ꯊꯨꯅ ꯂꯣꯏꯁꯤꯟꯕ ꯏꯐꯦꯛꯇꯤꯞ ꯂꯦꯕꯔ ꯂꯨꯄꯥ ꯑꯥ ꯂꯦꯕꯔ ꯇꯔꯥꯅ ꯌꯥ ꯌꯥꯒꯗꯧꯕ ꯊꯕꯛꯇꯨꯗ ꯂꯦꯕꯔ ꯆꯥꯝꯃꯒꯨꯝꯕ ꯆꯪꯂꯒ ꯅꯨꯃꯤꯠ ꯑꯃꯗ ꯂꯣꯏꯁꯤꯟꯕ ꯇꯕ꯭ꯔꯣ ꯇꯥ꯭ꯕꯔꯣ
ꯑꯗꯨꯅ ꯀꯩꯅꯣꯕ
ꯊꯨꯅ ꯂꯣꯏꯁꯤꯟꯕ ꯊꯕꯛꯇꯨ ꯏꯐꯦꯛꯇꯤꯞ ꯀꯧꯏ ꯄꯩꯁꯥ ꯃꯌꯥꯝ ꯆꯡꯂꯒ
ꯑꯗꯨ ꯂꯥꯜꯂꯦ ꯏꯐꯦꯛꯇꯤꯞ ꯍꯥꯏꯔꯗꯤ ꯊꯕꯛ ꯊꯨꯅ ꯂꯣꯏꯁꯤꯟꯕꯗꯨ ꯅꯠꯇꯦꯅꯦ
ꯃꯥꯅꯤ ꯏꯐꯤꯁꯦꯟ ꯍꯥꯏꯔꯒ ꯏꯐꯁꯤꯟ ꯍꯥꯏꯔꯗꯤ ꯄꯩꯁꯥꯁꯨ ꯌꯥꯝ ꯆꯪꯗꯕ ꯃꯇꯝꯁꯨ ꯑꯗꯨꯝ
ꯊꯕꯛ ꯁꯨꯕ ꯃꯤꯁꯨ ꯃꯇꯝ ꯌꯥꯝ ꯌꯥꯝ ꯆꯪꯕ ꯃꯤ ꯊꯕꯛ ꯁꯨꯕ ꯃꯤꯁꯨ ꯌꯥꯝ ꯆꯪꯗꯕ ꯁꯤꯅꯤ ꯑꯩꯅ ꯉꯥꯏꯁꯦ ꯑꯗꯨꯕꯨ ꯊꯕꯛꯇꯤ ꯌꯥꯝ ꯂꯣꯏꯁꯤꯟꯕ ꯉꯝꯕ ꯊꯕꯛꯇꯤ ꯌꯥꯝ ꯂꯣꯏꯁꯤꯟꯕ ꯉꯝꯕ ꯅꯠꯇ꯭ꯔꯥ
ꯎꯝ
ꯄ꯭ꯔꯗꯤ ꯄ꯭ꯔꯗꯛꯇꯤꯕꯤꯇꯤꯁꯤꯅꯗꯤ ꯊꯕꯛꯁꯦ ꯄ ꯄꯨꯡ ꯑꯃ ꯄꯤꯕ ꯀꯥꯟꯗ ꯅꯪꯅ ꯄꯨꯡ ꯑꯃꯗ ꯊꯕꯛꯁꯦ ꯑꯁꯦꯡꯕꯗꯤ ꯄꯨꯡ ꯑꯃꯗ ꯊꯕꯛ ꯑꯅꯤ ꯂꯣꯏꯁꯤꯟꯒꯗꯕꯗ ꯅꯪꯅ ꯄꯨꯡ ꯑꯃꯗ ꯊꯕꯛ ꯃꯔꯤ ꯂꯣꯏꯁꯤꯟꯕ ꯍꯥꯏꯇꯥꯔꯦ ꯂꯣꯏꯁꯤꯟꯕ ꯉꯝꯕ ꯑꯗꯨꯅ ꯄ꯭ꯔꯗꯛꯇꯤꯚꯤꯇꯤ ꯏꯐꯤꯛꯇꯤꯞ ꯑꯦꯐꯦꯛꯇꯤꯞꯁꯤꯅꯗꯤ ꯑꯦꯐꯦꯛꯇꯤꯞꯁꯤꯅꯗꯤ ꯅꯪꯅ ꯄꯨꯡ ꯑꯃꯗ ꯊꯕꯛ ꯂꯣꯏꯁꯤꯜꯂꯣ ꯍꯥꯏꯕꯗ ꯅꯪꯅ ꯄꯨꯡ ꯑꯃꯗ ꯆꯞ ꯆꯅ ꯂꯣꯏꯁꯤꯟꯕ ꯉꯝꯕ
ꯎꯝ ꯌꯥꯔꯦ ꯀꯩꯅꯣ ꯄ꯭ꯔꯗꯛꯇꯤꯞ ꯅꯪ ꯄꯨꯁꯤꯜꯂꯛꯏꯁꯤꯅ ꯏꯐꯦꯛꯇꯤꯚꯒ ꯏꯐꯤꯁꯦꯟꯒ ꯂꯦ ꯂꯦ ꯔꯤꯂꯦꯁꯟ ꯂꯩꯕꯅꯦ
ꯏꯐꯦꯛꯇꯤꯞꯁꯤꯗꯤ ꯅꯪꯅ ꯊꯕꯛꯁꯤ ꯄꯨꯡ ꯑꯃꯗ ꯂꯣꯏꯁꯤꯜꯂꯣꯏ ꯍꯥꯏꯗꯤ ꯅꯪ ꯆꯞ ꯆꯥꯅ ꯂꯣꯏꯁꯤꯟꯕ ꯉꯝꯕꯗꯣ ꯐꯖꯅ ꯐꯖꯕ ꯏꯐꯦꯛꯇꯤꯞ ꯀꯧꯋꯦ ꯐꯖꯅ ꯂꯣꯏꯁꯤꯟꯕ ꯉꯝꯕꯗꯨ ꯅꯪꯁꯤ ꯍꯧꯖꯤꯛ ꯑꯩꯅ ꯑꯩꯅ ꯑꯩꯅ ꯅꯪꯉꯣꯟꯗ ꯊꯕꯛ ꯑꯃ ꯄꯤꯔꯒꯦꯅ ꯍꯧꯖꯤꯛ ꯅꯪꯁꯤ ꯀꯥ ꯁꯦꯡꯉꯣ ꯀꯣ ꯋꯥꯏ ꯇꯩꯔꯣ ꯑꯥ ꯀꯥꯁꯦ ꯄꯦꯟ ꯔꯪ ꯃꯆꯨ ꯁꯪꯉꯣ ꯍꯥꯏꯇꯥꯔꯗꯤ ꯅꯪꯅ ꯄꯨꯡ ꯑꯅꯤꯒꯤ ꯃꯅꯨꯡꯗ ꯁꯪꯕ ꯂꯣꯏꯒꯗꯧꯕꯅꯤ ꯍꯥꯏꯔꯗꯤ ꯅꯪꯅ ꯑꯅꯤꯒꯤ ꯃꯅꯨꯡꯗ ꯆꯞ ꯆꯥꯅ ꯁꯪꯕ ꯂꯣꯏꯕꯗꯨꯕꯨ ꯀꯥ ꯁꯦꯡꯕ ꯂꯣꯏꯕ ꯉꯝꯕꯕꯨ ꯔꯪ ꯇꯩꯕ ꯉꯝꯕ ꯂꯣꯏꯕꯗꯨꯕꯨ ꯅꯪ ꯏꯐꯦꯛꯇꯤꯞ ꯀꯧꯋꯦꯕ ꯈꯪꯕ꯭ꯔꯥ ꯅꯪꯁꯦ ꯏꯐꯦꯛꯇꯤꯞ ꯀꯧꯋꯦꯕ ꯑꯗꯨꯒ ꯅꯪꯅ ꯀꯔꯤꯒꯨꯝꯕ ꯄꯨꯡ ꯑꯅꯤꯒꯤ ꯃꯅꯨꯡꯗ ꯂꯣꯏꯁꯤꯜꯂ ꯑꯩꯅ ꯄꯨꯡ ꯑꯅꯤ ꯄꯤꯔꯦ ꯅꯪꯅ ꯄꯨꯡ ꯑꯅꯤꯗ ꯂꯣꯏꯁꯤꯟꯕ ꯉꯝꯗ꯭ꯔꯗꯤ ꯑꯦꯐꯦꯛꯇꯤꯞ ꯑꯣꯏꯗ꯭ꯔꯦꯕ ꯚꯥꯞ ꯇꯥꯔꯕ ꯑꯩꯅ ꯍꯥꯏꯁꯦ
ꯌꯥꯔꯦ ꯕꯤꯖꯤꯅꯦꯁ ꯏꯁꯇꯨꯗꯦꯟꯗꯣ ꯕꯤꯖꯤꯅꯦꯁ ꯇꯝꯁꯤꯜꯂꯛꯀꯅꯨ ꯌꯥꯔꯦ
ꯍꯦ ꯍꯦ ꯍꯦ ꯑꯦ ꯑꯗꯨꯗꯤ ꯀꯩꯅꯣ ꯅꯪ ꯑꯩꯅ ꯍꯥꯏꯔꯤꯁꯤ ꯆꯨꯝꯗ꯭ꯔꯣ
ꯑꯩꯉꯣꯟꯗ ꯕꯨꯛ ꯂꯩꯌꯦ ꯑꯩ ꯀꯤ ꯏꯐꯦꯛꯇꯤꯞꯀ ꯏꯕꯤꯁꯦꯟꯗꯤ ꯑꯩ ꯐꯖꯅ ꯇꯨꯋꯐ ꯏꯂꯚꯦꯟ ꯇꯨꯋꯦꯜꯐꯇ ꯍꯧꯖꯤꯛ ꯐꯥꯎꯕ ꯕꯨꯛ ꯄꯥꯏꯔꯤ ꯑꯗꯨ ꯑꯗꯨꯒꯤ ꯂꯥꯏꯟꯗꯣ ꯑꯟꯗꯔꯂꯥꯏꯟ ꯇꯧꯔꯒ ꯐꯣꯜ ꯇꯧꯔꯒ ꯂꯩꯔꯦ ꯑꯗꯣ ꯍꯣꯏꯌꯦ ꯇꯥꯗꯦ ꯑꯩꯅ ꯍꯥꯏꯔꯤꯁꯦ
ꯇꯥꯗꯦ ꯍꯥꯏꯌꯣ ꯑꯃꯨꯛꯀ
ꯑꯗꯨꯒꯤ ꯇꯣꯄꯤꯛꯇꯨꯗꯤ ꯏꯂꯚꯦꯟ ꯇꯨꯋꯦꯜꯐꯇꯒꯤ ꯍꯧꯖꯤꯛ ꯀꯤꯅ ꯐꯖꯅ ꯇꯝꯂꯛꯈ꯭ꯔꯕꯅꯤ ꯚꯥꯏ ꯏꯐꯦꯛꯇꯤꯞ ꯑꯁꯤꯗ ꯑꯃꯨꯛ ꯑꯃꯨꯛ ꯍꯟꯅ ꯇꯝꯕꯅꯤ ꯍꯧꯖꯤꯛ ꯑꯩꯅ ꯑꯟꯗꯔꯂꯥꯏꯟ ꯇꯧꯔ ꯂꯩꯔꯦ ꯑꯗꯨꯒꯤ ꯇꯣꯄꯤꯛꯇꯣ ꯑꯩꯕꯨꯛ ꯍꯧꯖꯤꯛ ꯐꯥꯎ ꯂꯩꯌꯦ
ꯇꯧꯅꯤ ꯅ
ꯇꯨꯋꯦꯐꯒꯤ
ꯑꯗꯨꯗꯥ ꯂꯥꯏꯔꯦ ꯑꯁ ꯆꯥꯛꯂꯥꯝꯕꯅ ꯂꯣꯢꯔꯦ ꯑꯃꯨꯛꯀ ꯑꯁ ꯆꯥꯛ ꯐꯖꯅ ꯆꯥꯗꯕꯒꯤ ꯗꯨꯀꯥꯟꯁꯤꯁꯨ ꯂꯣꯟꯂꯝꯗꯧ ꯃꯥꯜꯂꯤꯦꯅꯦ ꯄꯨꯡ ꯇꯔꯥ ꯇꯥꯔꯦꯅꯦ ꯉꯁꯤꯁꯨ ꯁꯟꯗꯦ ꯑꯣꯏꯕ ꯗꯨꯀꯥꯟꯁꯨ ꯑꯝꯇ ꯍꯥꯡꯗꯦ ꯑꯁ
ꯗꯨꯀꯥꯟꯒꯤ ꯄ꯭ꯔꯣꯁꯦꯁ ꯐꯨꯗ ꯆꯥꯔꯒ ꯇꯨꯝꯒꯦ ꯍꯥꯏꯕꯗꯨꯗꯤ ꯌꯥꯔꯣꯏꯍꯦ ꯖꯤꯝ ꯁꯥꯟꯅꯕꯅꯤ ꯀꯥꯏꯅ ꯁꯛꯁꯨ ꯐꯖꯅ ꯆꯥꯔꯤꯗꯤ ꯗꯨꯀꯥꯟꯗꯒꯤ ꯃꯦꯒꯤꯒꯨꯝꯕ ꯃꯤꯃꯤꯒꯨꯝꯕ ꯆꯥꯔꯦ ꯇꯧꯔꯗꯤ ꯅꯪ ꯃꯇꯝ ꯄꯥꯝꯃꯨꯏꯗ ꯄꯩꯁꯥꯁꯨ ꯄꯥꯝꯃꯨ ꯑꯩ ꯑꯗꯨꯒꯤꯗꯃꯛꯇꯗꯤ ꯑꯩꯒꯤ
ꯑꯗꯨꯗꯤ ꯀꯔꯤ ꯆꯥꯎ ꯍꯥꯏꯒꯦ ꯑꯩꯉꯣꯟꯗ ꯅꯣꯡ ꯅꯣꯡꯗ ꯆꯥꯒꯗꯧꯕ ꯄꯣꯠ ꯍꯥꯏꯕꯅꯤ
ꯌꯦꯔꯨꯝꯒꯨꯝꯕ ꯄꯩꯁꯥ ꯂꯩꯔꯗꯤ ꯌꯦꯔꯨꯝꯒꯨꯝꯕ ꯑꯗꯨꯝ ꯇꯣꯏ ꯆꯥꯔꯣ ꯕꯦꯁꯇꯕꯣꯜ ꯆꯥꯔꯣ ꯃꯥꯏꯔꯦꯟ ꯃꯥꯏꯔꯦꯟꯒꯨꯝꯕ ꯁꯨꯋꯤꯠꯄꯣꯇꯦ ꯇꯣ ꯚꯦꯖꯤꯇꯦꯕꯜꯁ ꯃꯁꯇꯔꯠ ꯂꯤꯐ ꯀꯔꯤ ꯀꯔꯤ ꯂꯩꯗꯅ ꯑꯗꯨ ꯅ꯭ꯌꯨꯇ꯭ꯔꯤꯟꯁ ꯗꯥꯏꯠ ꯉꯥꯛꯇꯅꯤ ꯉꯥ ꯆꯥꯔꯣ ꯁꯥ ꯆꯥꯔꯣ ꯁꯤꯔ ꯅꯠꯇ꯭ꯔꯒ ꯍꯧꯖꯤꯛ ꯃꯇꯔꯒꯨꯝꯕ ꯆꯅꯥꯒꯨꯝꯕ ꯑꯗꯨꯝ ꯆꯥꯔꯨꯅ
ꯒ꯭ꯌꯥꯟ ꯇꯥꯗ꯭ꯔꯦ ꯅꯪ ꯀꯔꯤ ꯍꯣꯡꯗ꯭ꯔꯦ
꯭ꯒ꯭ꯌꯥꯟ ꯇꯔꯔꯣꯢ ꯚꯦꯁꯇꯦꯕꯜ ꯆꯔꯣ ꯁꯥ ꯆꯔꯣ ꯌꯦꯔꯨꯝ ꯆꯥꯔꯣ ꯍꯥꯏꯔ ꯒ꯭ꯌꯥꯟ ꯇꯥꯗ꯭ꯔꯦ ꯒ꯭ꯌꯥꯟ ꯇꯥꯗꯤ ꯀꯃꯥꯏ ꯍꯥꯏꯅꯤ
ꯑꯗꯨꯗꯤ ꯀꯩꯅꯣ ꯆꯥꯔꯣ ꯖꯪ ꯐꯨꯗ ꯃꯄꯥꯟꯗ ꯊꯣꯛꯑꯒ ꯀꯔꯤ ꯀꯔꯤ ꯀꯔꯤꯔꯥ ꯑꯂꯨ ꯆꯣꯛ ꯍꯥꯏꯕ꯭ꯔꯥ ꯀꯔꯤꯔ ꯍꯥꯏꯕ꯭ꯔꯥ ꯁꯤꯡꯒꯔꯥ ꯍꯥꯏꯕ꯭ꯔꯥ ꯕꯣꯔꯥꯒꯨꯝꯕ ꯑꯗꯨꯅ ꯐꯔꯅꯤ ꯆꯥꯕ ꯆꯠꯂꯣ ꯌꯦꯟꯒꯨꯝꯕ ꯆꯥꯔꯣ ꯌꯦꯔꯨꯝ ꯆꯥꯔꯣ ꯚꯦꯖꯇꯦꯕꯜ ꯆꯥꯔꯣ ꯈꯪꯗꯗꯤ ꯀꯃꯥꯏ ꯍꯥꯏꯅꯤ
ꯄꯩꯁꯥ ꯂꯩꯇꯦ ꯅꯪ ꯄꯩꯁꯥ ꯊꯥꯔꯛꯀꯦ ꯍꯥꯏꯕ꯭ꯔꯣ ꯑꯗꯨ ꯃꯌꯥꯝꯗꯣ ꯑꯗꯨ ꯂꯩꯅꯕ
ꯅꯪꯗꯤ ꯑꯩꯅ ꯍꯥꯏꯕꯗꯤ ꯃꯦꯒꯤꯒꯨꯝꯕ ꯗꯨꯀꯥꯟꯗꯒꯤ ꯑꯗꯨ ꯆꯥꯕꯒꯤ ꯃꯍꯨꯠꯇ ꯍꯥꯏꯕꯅꯤꯅꯦ
ꯅꯪ ꯄꯩꯁꯥ ꯊꯥꯔꯛꯀꯦꯗꯤ ꯌꯥꯏꯅꯦ ꯀꯥꯏꯗꯦꯅꯦ ꯊꯥꯔꯛꯀꯦ ꯍꯥꯏꯕ꯭ꯔꯣ
ꯎꯝ ꯅꯪ ꯄꯩꯁꯥ ꯂꯩꯌꯦ ꯑꯗꯨ ꯅꯪ ꯈꯟꯕ ꯍꯩꯇꯕ ꯑꯗꯨꯒꯤꯅꯦ ꯑꯩꯅ ꯍꯥꯏꯁꯦ
ꯄꯩꯁꯥ ꯂꯩꯌꯦ ꯍꯥꯏꯕ꯭ꯔꯣ ꯑꯩ ꯄꯩꯁꯥ ꯂꯩꯇꯦ ꯅꯪ
ꯅꯪ ꯍꯧꯖꯤꯛ ꯃꯤ ꯗꯨꯀꯥꯟꯗ ꯃꯤ ꯗꯨꯀꯥꯟꯒꯤ ꯅꯪ
ꯗꯨꯀꯥꯟꯗ ꯃꯤꯃꯤꯔꯥ ꯑꯪꯀꯜ ꯆꯤꯕ꯭ꯔꯥ ꯈꯔ ꯁ꯭ꯅꯦꯛꯁ ꯀꯔꯤ ꯀꯔꯤ ꯆꯥꯅꯕ ꯂꯩꯒꯦ ꯑꯗꯨ ꯂꯩꯔ ꯄꯩꯁꯥ ꯂꯩꯇꯕꯩ ꯃꯇꯨꯡꯏꯟꯅ ꯆꯥꯒꯦꯅ ꯂꯩꯕꯅꯦ ꯑꯗꯣ ꯅꯪꯗꯤ ꯅꯪꯅ ꯍꯥꯏꯔꯛꯄ ꯗꯥꯏꯠꯇꯤ ꯁꯥ ꯆꯥꯔꯣ ꯉꯥ ꯆꯥꯔꯣ ꯃꯥꯏꯔꯦꯟ ꯆꯥꯔꯣ ꯉꯥ ꯀꯩ ꯀꯩꯅꯣ ꯅꯪ ꯍꯥꯏꯗꯨꯕꯣ ꯐ꯭ꯔꯨꯏꯠꯁ ꯄꯅꯅ ꯑꯗꯨ ꯉꯥꯛꯇ ꯇꯥꯗꯧꯕ ꯄꯣꯠ ꯃꯃꯟ ꯌꯥꯝ ꯇꯥꯗꯧꯕ ꯉꯥꯛꯇꯪ ꯍꯥꯏꯔ ꯂꯩꯔꯦ ꯅꯪ ꯄꯩꯁꯥ ꯊꯥꯒꯦ ꯍꯥꯏꯕ꯭ꯔꯣ
ꯎꯝ ꯀꯩꯅꯣ ꯅꯪ ꯉꯁꯤ ꯆꯥꯛ ꯆꯥꯗꯦ
ꯑꯌꯨꯛ ꯆꯥꯛ ꯆꯥꯗꯩ ꯑꯩ ꯏꯟꯖꯥꯡ ꯊꯣꯡ ꯏꯟꯖꯥꯡꯗꯣ ꯍꯥꯎꯇꯕꯒꯤ ꯉꯁꯥꯏꯁꯨ ꯌꯦꯔꯨꯝꯃꯛꯇ ꯈꯤꯇꯪ
ꯚꯦꯖꯇꯤꯕꯜ ꯑꯣꯏꯕꯒꯤ ꯆꯥ ꯆꯥ ꯍꯥꯎꯇꯕꯒꯤ ꯍꯥꯏꯕꯒꯤ ꯋꯥꯅꯤ ꯈꯪꯉꯤ
ꯅꯠꯇꯦ ꯁꯟꯒꯤ ꯃꯊꯥꯎ ꯍꯥꯏꯒꯗ꯭ꯔꯥ ꯑꯗꯨꯗꯣ ꯊꯣꯡꯕꯩ
ꯍꯥꯞꯄ ꯒꯤꯗꯣ
ꯒꯤꯗꯣ ꯑꯗꯨ ꯉꯥꯛꯇꯪ ꯊꯣꯡꯕ ꯃꯍꯤꯗꯣ ꯑꯗꯨꯒ ꯉꯔꯥꯡ ꯁꯥꯏ
ꯑꯃꯨꯇꯪ ꯂꯦꯝꯕꯗꯣ ꯑꯗꯨꯒ ꯃꯔꯣꯛ ꯃꯦꯠꯄꯒ ꯀꯅꯥꯅ ꯆꯥꯅꯤꯡꯒꯗ꯭ꯔꯣ ꯑꯗꯨꯕꯨ
ꯑꯂꯨ ꯂꯩꯔꯗꯤ ꯑꯂꯨ ꯕꯣꯏꯜ ꯇꯧꯔ ꯆꯥꯔꯣ ꯏꯆꯟꯗ ꯆꯪꯅꯒ
ꯍꯣꯁꯇꯦꯜꯗ ꯂꯩꯕꯖꯦ ꯋꯥꯏꯗ ꯑꯗꯨ ꯒ꯭ꯌꯥꯁꯁꯤ ꯍꯧꯖꯤꯛꯀꯥꯟꯗꯤ ꯇꯥꯡꯕꯅꯤꯅ ꯒ꯭ꯌꯥꯁ ꯐꯖꯅ ꯐꯪꯉꯤꯕ꯭ꯔꯣ ꯃꯅꯤꯄꯨꯔꯗ ꯒ꯭ꯌꯥꯁꯇ ꯊꯣꯡꯕ꯭ꯔꯥ ꯁꯤꯡ ꯁꯤꯡꯗ ꯊꯣꯡꯕ꯭ꯔꯥ ꯅꯣꯏ ꯆꯥꯛ ꯏꯟꯁꯥꯡꯗꯨꯕꯣ
ꯑꯩ ꯁꯤ ꯅꯤꯁꯟ ꯈꯣꯏꯗꯗꯤ ꯒꯦꯁꯅ ꯊꯣꯡꯕꯅꯤꯗ ꯑꯦꯟꯗꯤ ꯈꯣꯏꯗꯅ ꯏꯁꯤꯡꯅ ꯁꯤꯡꯅ ꯊꯣꯡꯕ ꯃꯇꯝ ꯂꯩꯌꯦ ꯀꯩꯅꯣꯅꯦ ꯒꯦꯁ ꯅ ꯊꯣꯡꯝ ꯇꯨꯝꯃꯤ ꯆꯥꯛꯅ ꯒꯦꯁ ꯇ ꯇꯧꯕ ꯍꯤꯟꯖ ꯍꯤꯟꯖꯥꯡꯗꯨꯅ ꯃꯩꯗ ꯁꯤꯡꯗ ꯇꯧꯕ ꯇꯥꯏꯀꯣ
ꯇꯥꯏ ꯇꯥꯏ
ꯏꯕꯥꯅꯤꯒꯤꯁꯦ
ꯍꯩ ꯀꯔꯤꯅꯣ ꯍꯥꯏꯒꯅꯨ
ꯏꯐꯤꯁꯦꯟ ꯌꯥꯝ ꯇꯧꯕ ꯃꯥꯜꯂꯦ ꯍꯧꯖꯤꯛ ꯑꯩꯅ ꯏꯈꯣꯏ ꯏꯕꯥꯏꯅꯤꯅ ꯕꯤꯖꯤꯅꯦꯁ ꯇꯧꯔꯤꯁꯦ ꯏꯐꯦꯛꯇꯤꯞꯀ ꯏꯐꯤꯁꯦꯟꯅꯦ
ꯌꯥꯔꯦꯗ ꯃꯪꯂꯣ ꯇꯥꯏꯕꯪꯔꯣ ꯅꯪꯕꯨ
ꯊꯕꯛ ꯁꯛꯁꯦꯁꯐꯨꯜ ꯑꯣꯏꯒꯦ ꯇꯧꯔꯗꯤ ꯏꯐꯦꯛꯇꯤꯞ ꯈꯛꯁꯨ ꯏꯐꯦꯛꯇꯤꯞ ꯈꯛꯇꯁꯨ ꯌꯥꯗꯦ ꯏꯐꯤꯁꯦꯟ ꯈꯛꯇꯁꯨ ꯌꯥꯗꯦ ꯏꯐꯦꯛꯇꯤꯞ ꯑꯦꯟ ꯏꯐꯤꯁꯟ ꯑꯁꯤ ꯑꯅꯤ ꯌꯥꯎꯔꯗꯤ ꯊꯕꯛꯇꯣ ꯁꯛꯁꯦꯁꯐꯨꯜ ꯑꯣꯏꯔꯦ
ꯅꯪꯕꯨ ꯃꯪꯗꯔꯣ ꯇꯥꯏꯕꯪꯗꯔꯣ
ꯁꯦꯛ ꯐꯦꯛꯇꯤꯚ ꯀ ꯏꯐꯤꯁꯦꯟꯒ ꯄ ꯑꯗꯨꯝ